ꯇꯨꯝ ꯇꯨꯝꯅꯤꯡꯒ꯭ꯔꯦꯗ ꯄꯨꯡ ꯑꯃ ꯇꯥꯈ꯭ꯔꯦ ꯃꯇꯝꯁꯦ ꯈꯪꯍꯧꯗ꯭ꯔꯦ ꯆꯠ
ꯑꯗꯨꯅꯦ ꯑꯩꯗꯤ ꯀꯣꯟ ꯐꯥꯎꯁꯨ ꯐꯦꯡꯗ꯭ꯔꯤꯌꯦ
ꯍ ꯍ ꯅꯪ ꯀꯣꯟ ꯐꯦꯡꯗ꯭ꯔꯤ ꯍꯍ ꯑꯩꯁꯨ ꯉꯁꯥꯏ ꯏꯆꯟꯅ ꯑꯁ ꯉꯁꯥꯏ ꯁꯤꯅꯦꯃꯥ ꯌꯦꯡꯒꯅꯤ ꯍꯦ ꯆꯠꯄ ꯃꯇꯝꯗꯨꯗ ꯐꯤꯁꯨ ꯍꯧꯗ꯭ꯔꯦ
ꯁꯤꯅꯦꯃꯥꯁꯨ ꯑꯠ ꯑ ꯑꯗꯣ ꯑꯩꯗꯤ ꯑꯗꯨ ꯁꯤꯅꯦꯃꯥ ꯗꯣ ꯌꯦꯡꯗꯤ ꯌꯦꯡꯅꯤꯡꯉꯦ ꯑꯗꯨꯏꯁꯨ ꯂꯣꯏꯗꯕꯅꯤꯅ ꯇꯟꯕ ꯑꯃꯨꯛꯀ
ꯑ ꯍ ꯑꯗꯨꯅꯦ ꯑꯗꯨ ꯁꯤꯅꯦꯃꯥꯁꯦ ꯂꯣꯏꯒꯦꯔꯥ ꯑꯩ ꯌꯦꯡꯒꯦꯔꯥ ꯌꯦꯡꯕ ꯅꯪꯒꯦꯔꯥ ꯅꯪꯉꯣꯏꯗꯔꯥ ꯈꯪꯗ꯭ꯔꯦ
ꯊ꯭ꯔꯤ ꯊꯣꯛꯇ꯭ꯔꯤꯕ
ꯎꯝ
ꯅꯨꯡꯁꯤꯅꯕꯁꯦ ꯍꯧꯗ꯭ꯔꯤꯕ ꯃꯥꯜꯂꯦꯕ
ꯎꯝ ꯑꯩꯅ ꯌꯦꯡ ꯑꯦ ꯇꯨꯔꯥ ꯊ꯭ꯔꯤꯔꯥ ꯈꯪꯗꯦꯕ ꯃꯣꯏꯅ ꯀꯥꯞꯄꯗꯣ ꯑꯩꯅ ꯔꯤ ꯕꯤ ꯕꯤꯗꯤ꯭ꯌꯣꯗ ꯌꯦꯡꯕ ꯍ ꯑ ꯍꯍ ꯅꯨꯄꯤꯗꯣ ꯂꯥꯛꯑꯦꯕ ꯑꯗꯨꯒ ꯅꯨꯄꯥꯗꯣ ꯂꯨꯍꯣꯡꯕ ꯅꯨꯃꯤꯠꯅꯦꯕ ꯅꯨꯄꯥꯗꯨꯅ ꯃꯥꯒꯤ ꯐꯩꯖꯣꯝ ꯅꯣꯡꯖꯣꯝ ꯂꯣꯏꯅ ꯁꯦꯠꯂꯒ ꯂꯝꯕꯤꯗ ꯑꯗꯨꯃꯨꯛ ꯊꯦꯡꯅꯕꯅꯦꯕ ꯃꯕꯥꯅꯤꯗꯣ ꯑꯗꯨꯗ ꯕꯤꯖꯨꯒꯤ ꯃꯤ ꯌꯦꯡꯗꯣ ꯌꯥꯝ ꯅꯨꯡꯁꯤꯕ ꯋꯥꯅꯤꯗ ꯃꯥꯒꯤ ꯃꯤꯠꯌꯦꯡꯗꯣ ꯋꯥꯔꯧꯕꯒꯨꯝꯅ ꯁꯨ ꯌꯦꯡꯕ ꯌꯥꯝ ꯅꯨꯡꯁꯤꯕ ꯇ꯭ꯔꯤ ꯃꯇꯥꯡꯗꯣ
ꯃꯄꯥ ꯁꯤꯕꯒꯤꯗꯣꯅ ꯑꯦ ꯑꯗꯨꯒ ꯕꯦꯠ ꯅꯨꯄꯥꯒ ꯑꯦ ꯁꯥꯏꯠ ꯅꯨꯄꯥꯒ ꯈꯠꯅꯕꯗꯨꯔꯣ
ꯅꯠꯇꯦꯍꯦ
ꯑꯗꯨꯈꯣꯏꯗꯣ ꯂꯣꯏꯅ ꯌꯥꯎꯈ꯭ꯔꯦ ꯑꯗꯨꯕꯨꯗꯤ
ꯎꯝ ꯍꯣꯏ ꯌꯥꯎꯋꯤ ꯌꯥꯎꯋꯤ
ꯇꯨꯗ ꯌꯥꯎꯈ꯭ꯔꯦ ꯕ ꯍꯧꯖꯤꯛ ꯈꯣꯏꯅ ꯉꯔꯥꯡ ꯌꯦꯡꯕꯗꯣ
ꯎꯝ ꯑꯁꯤ ꯊ꯭ꯔꯤ ꯑꯣꯏꯔ ꯑꯣꯏꯔꯝꯒꯗꯧ ꯃꯥꯜꯂꯦ ꯑꯗꯨꯗꯤ ꯅꯨꯄꯥꯗꯥ ꯂꯨꯍꯣꯡꯕꯅꯦꯕ ꯑꯗꯨꯗꯩ ꯑꯩꯅ ꯍꯥꯏꯕꯗꯣ ꯍꯥꯏꯕꯅꯤꯗ ꯑꯣ ꯑ ꯅꯠ ꯅꯠꯇꯦ ꯑꯩꯅ ꯍꯥꯏꯕꯗꯨꯅ ꯊ꯭ꯔꯤꯔꯥ ꯈꯪꯗꯦꯕ ꯃꯠ ꯇꯦꯛꯅꯦꯕ ꯑꯗꯨ ꯃꯇꯦꯛ ꯈꯛꯇꯅꯦꯕ ꯃꯣꯏꯅꯀꯣ ꯁꯨꯇꯤꯡ ꯇꯧꯕ ꯃꯇꯝꯗ ꯊꯥꯕ꯭ꯔꯥ ꯀ꯭ꯔꯤꯔꯥ ꯈꯪꯗꯦꯕ ꯍꯧꯖꯤꯛ ꯕꯤꯖꯨꯒꯤ ꯅꯨꯡꯁꯤꯅꯕ ꯄꯥꯈꯪ ꯍꯥꯟꯅ ꯃꯥꯅ ꯁ꯭ꯀꯨꯜ ꯂꯥꯏꯐꯇ ꯅꯨꯡꯁꯤꯅꯕ ꯄꯥꯈꯪꯗꯣ ꯖꯦꯂꯤꯁꯇꯣ ꯃꯥꯗꯨ ꯂꯨꯍꯣꯡ ꯈ꯭ꯔꯦꯕ ꯈꯪꯕ꯭ꯔꯥ
ꯎꯝ
ꯂꯨꯍꯣꯡꯕ ꯅꯨꯃꯤꯠꯇ ꯑꯣ ꯂꯨꯍꯣꯡ ꯍꯣꯡꯕ ꯅꯨꯃꯤꯠꯇ ꯕꯤꯖꯨꯁꯨ ꯃꯕꯥꯅꯤ ꯂꯝꯕꯤ ꯊꯦꯡꯅꯔꯒ ꯁꯨꯝ ꯃꯃꯤꯠꯇꯨ ꯌꯦꯡꯅꯔꯒ ꯂꯩꯕꯅꯦꯕ ꯑꯗꯨꯏ ꯃꯇꯥꯡꯗ ꯌꯥꯝ ꯅꯨꯡꯁꯤꯗꯩ ꯐꯖꯁꯨ ꯌꯥꯝ ꯐꯖꯩꯕ
ꯑꯁ ꯅꯨꯡꯉꯥꯏꯔꯝꯅꯤꯌꯦ ꯁꯤ ꯐꯤꯂꯝꯁꯦ ꯑꯩꯗꯤ ꯑꯍꯧꯕꯒ ꯂꯣꯏꯕ ꯀꯥ ꯍꯦꯛ ꯊꯣꯛꯄ ꯀꯥꯟꯗ ꯌꯦꯡꯒꯗꯧꯕꯅꯤ ꯂꯩꯔꯒ
ꯎꯝ ꯈꯪꯇ꯭ꯔꯦ ꯑꯩꯗꯤ ꯕꯨꯡꯁꯨ ꯌꯦꯡꯅꯤꯡꯉꯦ ꯕꯨꯡ ꯐꯤꯂꯝꯗꯣ
ꯍꯣꯏꯅꯦ ꯑꯗꯨꯗꯤ ꯊꯣꯛꯄ ꯀꯨꯏꯈ꯭ꯔꯦꯗ
ꯑꯦꯝ ꯑꯦꯐ ꯗꯤ ꯁꯤ ꯊꯣꯛꯈ꯭ꯔꯕ꯭ꯔꯗꯣ
ꯈꯪꯗꯦ
ꯌꯨꯇꯨꯕꯇꯁꯨ ꯊꯁꯨ ꯊꯥꯗ꯭ꯔꯤꯕꯗꯨꯕꯨ ꯌꯨꯇꯨꯕꯇꯗꯤ ꯆꯍꯤ ꯃꯉꯥ ꯑꯗꯨ ꯆꯍꯤ ꯃꯉꯥ ꯃꯇꯨꯡ ꯊꯥꯕꯁꯨ ꯀꯅꯥꯅ ꯆꯍꯤ ꯃꯉꯥ ꯃꯇꯨꯡꯗ
ꯑꯗꯨꯒꯤꯕꯨꯡꯒꯤ ꯑꯉꯥꯡ ꯅꯨꯡꯁꯤꯗ꯭ꯔꯥ
ꯎꯝ ꯑꯗꯨ ꯀꯨꯀꯤ ꯃꯆꯥ ꯃꯜꯂꯤꯅꯦ ꯑꯁꯦꯡꯕ ꯑꯣꯏꯕ꯭ꯔꯥ ꯈꯪꯗꯦ ꯅꯣꯏꯒꯤ ꯃꯩꯇꯩ ꯂꯣꯟꯁꯨ ꯑꯁ ꯀꯤꯔꯤꯔ ꯑꯃ ꯇꯧꯑꯦ ꯕꯤꯖꯨ ꯑꯦ ꯕꯤꯖꯨ ꯍꯩꯌꯦ ꯑꯗꯨꯅ ꯕꯥꯂꯥꯗꯣ
ꯑꯥ
ꯕꯥꯂꯥꯗꯣ ꯍꯥꯟꯅ ꯈꯔ ꯁꯣꯜꯂꯦꯕ ꯃꯥꯗꯣ ꯈꯔ ꯁꯣꯜꯂꯒ ꯑꯗꯨ ꯐꯤꯂꯝ ꯀꯨꯝꯕꯗꯣ ꯃꯥ ꯃꯧ ꯁꯥꯒꯗꯧꯕ ꯑꯗꯨꯒ ꯑꯗꯨꯒꯤ ꯃꯁꯥꯗꯣ ꯈꯤꯇꯪ ꯅꯣꯏ ꯅꯣꯏꯍꯜꯂꯣ ꯍꯥꯏꯅꯀꯣ ꯑꯗꯨ ꯑꯃꯨꯛꯀ ꯉꯁꯥꯏ ꯈꯔ ꯋꯥꯅ ꯍꯟꯊꯕꯗꯣ ꯑꯃꯨꯛꯀ ꯅꯣꯏ ꯑꯃꯨꯛꯀ ꯍꯟꯊꯗ ꯇꯧꯏꯗꯅ ꯕꯥꯂꯥꯁꯨ ꯑꯃꯨꯛꯀ ꯉꯁꯥꯏ ꯁꯣꯟꯈ꯭ꯔꯕꯗꯨ ꯋꯥꯅ ꯐꯥꯅ ꯐꯤꯒꯔ ꯁꯦꯝꯕꯗꯣ ꯑꯃꯨꯛꯀ ꯅꯨꯃꯤꯠ ꯅꯤꯅꯤ ꯍꯨꯝꯅꯤꯗ ꯑꯃꯨꯛꯀ ꯅꯣꯏꯍꯟꯒꯗꯧꯕꯅꯦ ꯍꯥꯏꯌꯦ ꯑꯃꯨꯛꯀ ꯅꯨꯃꯤꯠ ꯈꯔ ꯅꯨꯃꯤꯠ ꯃꯉꯥꯅꯤ ꯍꯏꯕꯔꯥ ꯀꯔꯤꯔꯥ ꯑꯗꯨꯗ ꯅꯣꯏꯍꯜꯂꯦꯌꯦ ꯑꯗꯨꯗꯣ ꯅꯣꯏꯍꯜꯂꯒ ꯑꯃꯨꯛꯀ ꯐꯤꯂꯝ ꯇꯥꯍꯟꯕꯅꯦꯕ ꯑꯁ ꯐꯤꯂꯝ ꯀꯨꯝꯕꯁꯤꯡꯁꯦ ꯑꯃꯃꯗꯤ ꯋꯥꯗꯤ ꯋꯥꯒꯅꯤꯗꯀꯣ ꯑꯇꯣꯞꯄ ꯋꯥꯔꯁꯨ ꯑꯩ ꯐꯤꯒꯔ ꯁꯦꯝꯕ ꯃꯇꯥꯡꯁꯤꯅꯦ ꯑꯩꯅ ꯉꯝꯃꯣꯏꯗꯕ ꯊꯕꯛꯁꯦ ꯑꯇꯣꯞꯄꯗꯤ ꯋꯥꯔꯁꯨ ꯋꯥꯔꯁꯨ ꯑꯗꯨꯝ ꯌꯥꯏꯑꯦꯕ ꯐꯤꯒꯔ ꯁꯦꯝꯕ ꯃꯇꯥꯡ ꯉꯁꯥꯏ ꯉꯁꯥꯏ ꯅꯣꯏꯔꯝꯕꯅꯦꯕ ꯈꯔ ꯅꯣꯏꯕꯗꯣ ꯑꯜꯕꯝ ꯀꯨꯝꯅꯉꯥꯏꯒꯤꯗꯃꯛꯇ ꯃꯥ ꯈꯔ ꯁꯣꯟꯍꯟꯈ꯭ꯔꯦꯕ ꯈꯪꯕ꯭ꯔꯥ ꯑꯜꯕꯝꯒꯤꯗꯃꯛꯇ ꯁꯣꯟꯍꯟꯈ꯭ꯔꯦ ꯑꯃꯨꯛꯀ ꯑꯜꯕꯝꯒꯤꯗꯃꯛ ꯈꯔ ꯁꯣꯜꯂꯦ ꯈꯔ ꯅꯨꯡꯉꯥꯏꯔꯦ ꯂꯩꯕ ꯃꯇꯝꯗꯨꯗ ꯑꯃꯨꯛꯀ ꯕꯨꯡ ꯐꯤꯂꯝꯒꯤꯗꯃꯛꯇ ꯑꯃꯨꯛ ꯅꯣꯏꯍꯟꯒꯗꯧꯕꯅꯦꯕ
ꯑꯩꯗꯤꯀꯣ ꯂꯣꯟꯊꯣꯛꯇꯕꯤ ꯌꯦꯡꯅꯤꯡꯕꯅ ꯉꯥꯎꯔꯦ
ꯂꯣꯟꯊꯣꯛꯇꯕꯤ
ꯅꯝꯗ꯭ꯔꯕ ꯃꯥꯜꯂꯦ ꯇꯣꯛꯈ꯭ꯔꯕ ꯃꯥꯜꯂꯦ
ꯈꯔ ꯀꯨꯏꯔꯛꯄ ꯃꯇꯝꯗ ꯅꯝꯗꯤ ꯅꯝꯂꯛꯀꯅꯤꯗ
ꯑꯗꯨ ꯑꯣꯏꯔꯁꯨ ꯑꯁ ꯃꯣꯏꯗꯤ ꯑꯗꯨꯝ ꯇꯣꯛꯀꯂꯦꯗ ꯅꯨꯡꯉꯥꯏ ꯅꯨꯡꯉꯥꯏꯔꯛꯄ ꯀꯥꯟꯗ ꯑꯗꯨꯒ ꯅꯥꯟ ꯑꯩꯅ ꯋꯥꯔꯤ ꯑꯃ ꯇꯥꯅꯤꯡꯉꯦ ꯑ ꯍꯥꯏꯕꯗꯣ ꯑꯗꯨꯁꯨ ꯌꯦꯡꯅꯤꯡꯉꯦ
ꯑꯥ ꯑꯗꯨꯒ ꯍꯧꯖꯤꯛ ꯊꯥꯏꯅ ꯐꯤꯂꯝꯒꯤ ꯇꯣꯔꯩ ꯍꯥꯏꯕꯗꯣ ꯑꯗꯨꯁꯨ ꯇꯨꯟ ꯊꯣꯛꯀꯅꯤ ꯇꯧꯕꯅꯦ ꯅꯝꯔꯒ ꯂꯩꯌꯦ ꯍꯧꯖꯤꯛꯇꯣ
ꯑꯥ ꯍꯧꯖꯤꯛ ꯑꯧꯗꯤ ꯀꯩꯅꯣ ꯑꯥ ꯑꯥ ꯀꯔꯤꯔꯥ ꯍꯤꯟꯗꯤ ꯐꯤꯂꯝ ꯑꯃ ꯁꯥꯎꯠꯒꯤ ꯑꯃ ꯍꯥꯟꯅ ꯀꯨꯝꯈ꯭ꯔꯕ ꯏꯁꯩ ꯗꯥꯟꯁ ꯇꯧ ꯇꯧꯕꯗꯣ ꯃꯤꯅ ꯑꯗꯨꯗꯣ ꯆꯠꯂꯦ ꯇꯧ ꯑꯣ ꯅꯩꯔꯦꯅꯦ ꯑꯗꯨꯗꯣ ꯍꯣꯏ ꯀꯣꯛꯇꯦꯜꯗꯣ ꯍꯣꯏ
ꯎꯝ
ꯅꯨꯡꯉꯥꯏꯔꯤꯅꯦ ꯑꯗꯣ ꯃꯤꯗꯤ ꯌꯦꯡꯈ꯭ꯔꯦꯅꯦ ꯑꯩꯁꯨ ꯉꯔꯥꯡ ꯏꯟꯁꯇꯥꯒ꯭ꯔꯥꯝꯗ ꯈꯔ ꯌꯦꯡꯈ꯭ꯔꯦ ꯌꯦꯡꯉꯦ ꯃꯣꯏꯅ ꯎꯝ ꯏꯁꯀ꯭ꯔꯤꯟ ꯊꯥꯕꯗꯣ
ꯑꯗꯨ ꯉꯔꯥꯡ ꯅꯦꯠꯐ꯭ꯂꯤꯛꯁ ꯅꯦꯠꯐ꯭ꯂꯤꯛꯁꯇ ꯊꯤꯕ ꯀꯥꯟꯗ ꯂꯩꯇ ꯇ꯭ꯔꯤ ꯍꯥꯏꯕꯗꯨꯗꯤ
ꯑꯥ ꯀꯥꯞꯇꯤ ꯀꯥꯞꯈ꯭ꯔꯦ ꯑꯗꯨꯒꯨꯝꯕꯗ ꯍꯥꯞꯇ꯭ꯔꯤꯕ ꯐꯣꯏ ꯍꯣꯜꯗꯒꯨꯝꯕꯗꯤ ꯀꯥꯞꯈ꯭ꯔꯦꯕ
ꯁꯤ ꯁꯣꯝ ꯃꯤꯗꯣ ꯅꯦꯠꯐ꯭ꯂꯤꯛꯇ ꯍꯦꯛꯇ ꯌꯦꯡꯗ꯭ꯔꯥ ꯀꯩꯅꯣꯅ ꯑꯩ ꯁꯛꯁꯪꯉꯤ ꯌꯨꯝꯗ ꯑ ꯅꯍꯥꯟ ꯇꯨꯝꯕꯗ ꯇꯨꯝꯗ꯭ꯔꯥ ꯅꯨꯡꯊꯤꯜ ꯀꯔꯤ ꯅꯃꯤꯠ ꯁꯇꯔꯗꯦ ꯅꯨꯃꯤꯠ ꯭ꯇ꯭ꯔꯥ ꯑꯩꯉꯣꯟꯗ ꯍꯣꯁꯄꯣꯠ ꯄꯤ ꯑꯣꯏꯅ ꯂꯥꯛꯑꯦꯕ ꯈ꯭ꯔꯤꯁꯇꯦꯜꯗꯣ ꯑꯗꯨ ꯑꯗꯨ ꯂꯧꯒꯅꯤ ꯍꯥꯏꯅ ꯂꯥꯛꯄꯅꯦꯕ ꯑꯗꯨ ꯐꯤꯂꯝꯅꯦ ꯀꯣꯛꯇꯦꯜ ꯈꯪꯕ ꯑꯩꯅ ꯀꯣꯛꯇꯦꯜ ꯈꯪꯉꯦꯅꯦ ꯑꯩꯅ ꯍꯥꯏꯕ ꯊꯥꯏꯅꯒꯤꯗꯨꯔꯣ ꯑꯩꯅ ꯍꯥꯏꯕ ꯊꯥꯏꯅꯒꯤꯗꯣ ꯍꯧꯖꯤꯛ ꯑꯅꯧꯕꯗ ꯊꯣꯛꯈ꯭ꯔꯦꯅ ꯍꯥꯢꯌꯦ ꯈ꯭ꯔꯤꯁꯇꯅ
ꯊꯣꯛꯈ꯭ꯔꯦ ꯊꯣꯛꯈ꯭ꯔꯦ ꯏꯁꯩꯒ ꯑ ꯃꯩ ꯇꯥꯕꯅꯤ ꯍꯧꯖꯤꯛ ꯀꯟ ꯐꯥꯎꯔ ꯂꯩꯒꯦ
ꯍ ꯑꯗꯣ ꯅꯪ ꯑꯜꯕꯝ ꯌꯦꯡꯕ ꯃꯇꯝꯗ ꯑꯗꯨ ꯃꯨꯛꯀꯤꯗꯤ ꯑꯣꯏꯗꯦꯗ
ꯍꯥꯥ
ꯑꯗꯨ ꯃꯨꯛꯇꯤ ꯌꯥꯎꯗꯦꯕ ꯏꯁꯩꯗꯣ ꯗꯥꯟꯁ ꯗꯥꯟꯁꯇꯣ ꯐꯥꯔꯁꯀꯤꯗꯨ ꯑꯗꯨꯝ ꯐꯖꯕ ꯍꯦꯜꯂꯦꯕ ꯗꯥꯟꯁꯇꯣ
ꯎꯝ ꯑꯩꯗꯤ ꯏꯁꯀꯤꯟꯒꯤ ꯌꯥꯝ ꯐꯖꯩ ꯍꯥꯏꯔꯒ
ꯈꯪꯗ
ꯑꯗꯣ ꯔꯁꯃꯤꯀꯟ ꯔꯁꯃꯤꯇꯥꯗꯣ ꯌꯥꯝ ꯐꯖꯈ꯭ꯔꯦꯅꯦ ꯑꯃꯨꯛꯀ ꯌꯨꯝ ꯄꯥꯟꯕꯗꯒꯤ
ꯑꯩꯈꯣꯏꯗꯤ ꯌꯦꯡꯅꯤꯡꯕꯗꯨꯅꯦ ꯕꯔꯥꯠ ꯗꯥꯟꯁ ꯇꯧꯕꯗꯨꯅꯦꯕ
ꯍꯣꯏ ꯑꯗꯨ ꯍꯔꯣꯁꯨ ꯗꯥꯁꯇ ꯍꯥꯏꯌꯦ ꯗ
ꯎꯝ ꯍꯔꯣ ꯅꯥꯟꯒꯤ ꯍꯦꯔꯣꯗꯨꯅꯤꯀꯣꯗꯨꯗꯣ
ꯎꯝ
ꯍꯦꯔꯣꯅꯤꯁꯨ ꯑꯣꯏꯕ ꯅꯠꯇ꯭ꯔꯣ ꯑꯦ ꯑꯣꯏꯗꯦ ꯑꯣꯏꯗꯦ ꯑꯣꯍꯣꯏ ꯅꯍꯥꯟꯒꯤ ꯍꯦꯔꯣꯅꯤꯗꯨꯅ ꯀꯩꯅꯣꯅꯦ ꯑꯣꯝ ꯁꯥꯟꯇꯤ ꯑꯣꯝꯒꯤ ꯍꯦꯔꯣꯅꯤꯗꯣ ꯚꯨꯃꯤꯀꯥ ꯍꯥꯏꯕ꯭ꯔꯥ ꯀꯔꯤꯔꯥ
ꯍꯣꯏ ꯑꯗꯨꯒ ꯗꯤꯕꯤꯀꯥ
ꯎꯝ ꯎ ꯑ ꯍ
ꯉꯁꯤꯗꯤ ꯅꯪ ꯐꯤ ꯁꯥꯔꯣꯏꯗ꯭ꯔꯣ
ꯐꯤ ꯍꯧꯕꯅꯤꯅꯦ ꯇꯜꯂꯒ ꯇꯨꯝꯃ ꯂꯩꯕꯗꯨꯗꯤ
ꯑꯗꯨꯅꯦ ꯁꯥꯔꯒ ꯑꯩꯁꯨ ꯇꯜꯂꯒ ꯂꯩꯈ꯭ꯔꯦ
ꯅꯨꯃꯤꯠ ꯀꯌꯥꯅꯤ ꯂꯣꯏꯣꯏꯒꯔꯥ
ꯑꯣ ꯅꯪꯗꯣ ꯑꯗꯨ ꯑꯅꯧꯕ ꯑꯃ ꯁꯥꯕꯗꯣ ꯍꯧꯖꯤꯛ ꯅꯪꯅ ꯖꯦꯜꯂꯣ ꯑꯃ ꯁꯥꯕ ꯑꯗꯨ ꯑꯗꯨ ꯀꯅꯥꯒꯤ ꯅꯪꯒꯦꯔ ꯅꯍꯥꯟꯒꯤ ꯋꯥꯏꯠꯇ ꯂꯣꯏꯈ꯭ꯔꯦ ꯑꯝ
ꯍꯏꯠꯀꯤ ꯂꯣꯏꯔꯦ ꯑꯁꯤ ꯑꯗꯨꯝ ꯁꯥ ꯍꯧꯔꯒ ꯊꯝꯒꯦ ꯍꯥꯏꯕꯅꯤꯅ ꯁꯤ ꯂꯧꯗꯤ ꯎ ꯂꯧ ꯂꯥꯛꯈ꯭ꯔꯕꯗꯨꯕꯨ
ꯑꯗꯨ ꯖꯤꯜꯂꯣꯁꯨ ꯁꯥꯏꯅꯤꯡ ꯍꯥꯞꯄ ꯌꯥꯕ ꯅꯠꯇ꯭ꯔꯣ
ꯍꯥꯞꯀꯅꯤ ꯍꯥꯞꯄꯅꯤ ꯍꯥꯞꯇꯕ ꯌꯥ ꯐꯠꯇꯦ ꯑꯩ ꯌꯦꯜꯂꯣꯗ ꯍꯥꯞꯀꯅꯤ ꯁꯥꯏꯅꯤꯡꯁꯨ ꯌꯦꯂꯣ ꯍꯥꯞꯄꯅꯤ ꯂꯪ ꯂꯪꯍꯟꯟꯅꯉꯥꯏ ꯍꯥꯞꯀꯦ ꯑꯣꯐ꯭ꯂꯥꯁꯨ ꯁꯥꯒꯅꯤ ꯇꯝꯅ ꯁꯥꯒꯦ ꯍꯦꯔꯣꯗꯤ ꯂꯥꯁꯇ ꯍꯥꯏꯕꯁꯦ ꯔꯤꯝ꯭ꯔꯨꯒꯤ ꯃꯃꯥꯗꯣ ꯐꯤ ꯁꯥꯏ ꯃꯃꯧꯅ ꯍꯥꯏꯕꯅꯤ ꯑꯁ ꯅꯣꯏ ꯈꯪꯖꯕ ꯍꯣꯏ ꯑꯩꯅ ꯑꯩꯅ ꯍꯥꯏꯕ ꯑꯩ ꯋꯥꯈꯜꯗꯗꯤ ꯎ ꯅꯥꯔꯒ ꯁꯣꯜꯂꯒ ꯊꯕꯛ ꯌꯥꯝ ꯇꯧꯕ ꯉꯝꯗꯕ ꯄꯈꯛꯇ ꯉꯝꯕ ꯑꯗꯨ ꯈꯜꯂꯦꯕ ꯈꯪꯕꯨꯔꯒ ꯑꯗꯨꯒ ꯑꯦ ꯁꯥꯏ ꯁꯥꯏ ꯍꯦ ꯑꯩꯅ ꯦꯡꯕ꯭ꯔꯣꯅꯦꯕ ꯍꯣꯏ ꯁꯦꯡꯅ ꯑꯦ ꯍꯥꯏꯒꯅꯣ ꯀꯨꯝꯁꯤ ꯉꯛꯇ ꯐꯤ ꯁꯥꯕꯗꯣ ꯀꯌꯥꯔ ꯃꯣꯐ꯭ꯂꯔꯅꯦ ꯐꯅꯦꯛꯅꯦ ꯇꯨꯅꯤꯅꯦ ꯑ ꯁꯥꯏꯌꯦ
ꯌꯣꯟꯕ꯭ꯔꯥ ꯀꯣ
ꯎꯝ ꯌꯣꯒ ꯇ ꯋꯥꯟꯗꯦ
ꯃꯈꯣꯏꯒꯤ ꯑꯗꯨꯝ ꯁꯥꯕ ꯃꯈꯣꯏ ꯏꯃꯨꯡ ꯃꯈꯣꯏꯒꯤ ꯃꯁꯨ ꯈꯣꯏꯒꯤ ꯃꯆꯥ ꯑꯩꯣꯏꯒꯤꯗꯃꯛ ꯁꯥꯕ ꯑꯣꯏꯔꯒꯅꯤ ꯃꯃꯩꯗꯤ ꯑꯗꯨ ꯁꯥꯕꯗꯣ ꯂꯥꯏꯕꯛ ꯐꯔꯕꯅꯦ ꯃꯃꯧ ꯅꯨꯄꯤꯅ ꯁꯥꯕ ꯍꯩꯇꯕꯅꯤꯅꯀꯣ ꯑꯗꯨ ꯁꯥꯕꯗꯣ ꯐꯔꯕꯅꯤ ꯐꯔꯕꯅꯤ
ꯍ
ꯑꯩꯈꯣꯏꯅ ꯁꯥꯕ ꯇꯥꯟꯗ ꯇꯥꯥꯟꯨꯔ ꯆ ꯀꯥꯟ ꯈꯅ ꯁꯥꯃꯅ ꯅ ꯁꯥꯟ ꯂꯃꯗꯅ ꯣꯔꯤꯡ ꯇꯨꯔꯗ
ꯑꯩꯅ ꯉꯥꯡꯕ ꯇꯥꯗ꯭ꯔꯣ ꯃꯃꯧ ꯅꯨꯄꯤ ꯅꯨꯄꯤꯗꯤ ꯁꯥꯕ ꯍꯩꯇꯕ꯭ꯔꯣꯕ
ꯍꯥꯏꯀꯦ ꯍꯩꯇꯦ ꯍꯧꯖꯤꯛ ꯎ ꯃꯥꯁꯨ ꯁꯦꯝꯕꯤꯔꯗꯤ ꯍꯩꯒꯅꯤꯗ ꯃꯥꯅ ꯍꯩꯕ ꯏꯁꯇꯥꯜꯁꯦ ꯑꯃ ꯇꯊꯪꯅ ꯈꯔ ꯍꯦꯟꯒꯅꯤ ꯑꯗꯨꯝ ꯍꯧꯔꯗꯤ ꯁꯥꯕꯗꯤ ꯀꯄꯛ ꯀꯞꯄꯛꯇꯤ ꯍꯥꯏꯌꯦ ꯍꯥꯏꯕꯅꯦꯕ ꯑꯗꯨꯁꯨ ꯑꯃꯗꯤ ꯊꯪꯅ ꯍꯦꯟꯒꯅꯦꯕ ꯐꯖꯅꯥ ꯁꯥꯎꯔ‌ꯦꯕꯥ ꯑꯝ ꯑꯃꯃꯝ ꯍꯥꯏꯗꯤ ꯁꯤ ꯐꯤ ꯁꯥꯕ ꯍꯥꯏꯕꯁꯨ ꯌꯥꯝ ꯀꯥꯗꯤ ꯀꯥꯟꯅꯕꯅꯤꯀꯣ
ꯎꯝ ꯑ ꯑꯗꯣ ꯑꯗꯣ ꯑꯗꯣ ꯑꯗꯨꯗꯤꯗꯤ ꯊꯕꯛꯀꯨꯝꯕꯗꯤ ꯇꯧꯕ꯭ꯔꯥ ꯍꯩꯕꯥ ꯄꯨ꯭ꯔꯥ ꯏꯪꯈꯣꯜꯒꯨꯝꯕ ꯇꯧꯕꯗꯣ
ꯎꯝ ꯐꯔꯝꯃꯅꯤ ꯃꯔꯤꯡ ꯃꯆꯥꯅꯤ ꯀꯩꯅꯣ ꯍꯥꯏꯔꯝꯃꯅꯤ ꯍꯥꯏꯅꯦ ꯃꯣꯏꯗꯤ ꯈꯔ ꯏꯅꯥꯛ ꯈꯨꯟꯕꯤ ꯃꯆꯥꯁꯨ ꯑꯣꯏꯕꯅꯤꯅꯀꯣ ꯀꯩꯅꯣ ꯇꯧꯗꯅ ꯍꯧꯖꯤꯛ ꯑꯉꯥꯡꯒꯤ ꯁꯦꯕꯥ ꯇꯧꯕ ꯌꯨꯝꯒꯤꯁꯦꯕꯥ ꯎ ꯌꯣꯛꯊꯥꯗ ꯑꯩꯀꯥꯔꯦ